ꯍꯂꯣ
ꯍꯥ
ꯃꯔꯤꯕꯧ
ꯑ ꯅꯨꯡꯑꯌꯦ
ꯑꯠꯆꯥꯥ ꯀꯦꯗꯣꯔꯒꯤ ꯃꯨꯨꯔꯇꯤ ꯌꯥꯝ ꯅꯨꯡꯉꯥꯏꯇꯕ ꯃꯥꯜꯂꯦꯗ
ꯑ ꯅꯥꯠꯇꯦꯗꯥ
ꯎꯝ ꯈꯔꯁꯨ ꯂꯥꯡꯕ ꯃꯂꯦꯅꯦꯀꯣ
ꯎꯝ ꯌꯦꯡꯉꯝꯕ
ꯀꯔꯤ ꯀꯔꯤ ꯇꯧꯏ ꯅꯣ
ꯀꯝ ꯇꯧꯗꯗ ꯍꯧꯖꯤꯦ ꯀꯅꯦ
ꯑꯆꯥ
ꯁꯨꯃꯤ ꯀꯤ ꯌꯦ
ꯑꯣ ꯀꯩꯅꯦ
ꯀꯃꯥꯏ ꯀꯃꯥꯏ ꯇꯧꯔꯤꯒꯦ
ꯑꯁ ꯃꯅ ꯏꯗ ꯀꯃꯥꯏ ꯃꯥꯏꯅ ꯂꯩꯗ
ꯍꯥꯏꯌꯨꯅꯦ ꯅꯪ ꯅꯪ ꯋꯥꯔꯤꯁꯨ ꯍꯥꯏꯌꯨꯅꯦ
ꯀꯔꯤ ꯑꯣꯏ ꯂꯩ ꯀꯔꯤ ꯋꯥꯔꯤ ꯁꯥꯖꯕ꯭ꯔꯣ
ꯑꯁ ꯅꯪꯗꯤ ꯑꯣꯏ ꯀꯩꯝ ꯂꯩꯇꯕꯣ
ꯎꯝ
ꯅꯪ ꯐꯨꯠꯕꯣꯜꯒꯨꯝꯕꯗꯤ ꯌꯦꯡꯗꯕ꯭ꯔꯣ
ꯌꯦꯖꯗ
ꯑꯁ ꯈꯔ ꯁꯣꯜꯂꯤꯅꯦ ꯑꯗꯨꯗꯤ ꯑꯗꯨꯗꯤ ꯅꯪꯅ ꯅꯪꯅ ꯈꯪꯕ ꯍꯥꯏꯔꯛꯑꯣꯅꯦ
ꯀꯩꯅꯣꯅꯦ ꯀꯩ ꯍꯥꯏꯗꯔꯒꯦ
ꯇꯕꯛ ꯆꯤꯟ꯭ꯕꯔꯣ
ꯀꯩꯗꯧꯔꯝꯃꯤꯅꯣ
ꯍ ꯄꯤꯅꯤꯅꯤꯁꯦ ꯋꯥ ꯑꯣꯏꯁꯦ
ꯎꯝ ꯆꯥꯛ ꯊꯔꯤꯕꯣ
ꯑꯁ ꯊꯣꯡꯗ꯭ꯔꯤꯗ
ꯆꯦꯉꯅꯦ
ꯑ ꯌꯥꯝ ꯊꯦꯡꯕꯗꯤ ꯑꯣꯏꯗꯦꯗ
ꯆꯦꯡ ꯈꯣꯏꯕꯨꯥꯎ ꯊꯣꯡꯃꯗꯗ ꯊꯣꯡꯃ
ꯑꯥ
ꯁꯝ
ꯀꯣꯂꯦꯖꯇꯤ ꯀꯣꯂꯦꯖꯇꯤ ꯆꯠꯄ꯭ꯔꯣ
ꯆꯠꯇꯦ ꯑꯗꯨ
ꯑꯆꯥꯥ
ꯎ ꯅꯪ ꯆꯠꯄ꯭ꯔꯣ
ꯑꯥ
ꯅꯪ ꯆꯠꯇ꯭ꯔꯣ
ꯆꯂꯅꯦ
ꯑꯣꯝ ꯐꯩ ꯐꯩ ꯅꯪꯁꯦ ꯎꯝ ꯂꯩꯕꯝ
ꯀꯥꯏ ꯀꯔ ꯆ ꯀꯃꯤꯁꯤꯗꯤ
ꯀꯝꯄꯥ ꯆꯦ ꯆꯡꯂꯌꯦꯦ
ꯑꯁ ꯁꯨꯝ ꯂꯩꯕꯗ ꯀꯩꯀꯩ ꯇꯧꯔꯤꯅꯣꯕ
ꯐꯝꯃꯃꯤꯅꯤ ꯀꯩꯅꯩꯅ ꯀꯩꯗꯣꯏꯔꯗꯦ
ꯑꯣ ꯐꯝꯕꯗꯪ꯭ꯔꯣ ꯀꯩꯝ ꯇꯧꯗꯦ
ꯎꯝ ꯇꯗ ꯐꯤꯁꯨꯨꯕ ꯆꯥꯛ ꯆꯥꯕ ꯁꯤꯣꯣꯟꯕ ꯁꯤꯅꯤ ꯀꯩꯅꯣ ꯇꯤꯚꯤ ꯌꯦꯡꯕ ꯑꯃ
ꯑꯁ ꯍꯔꯥ ꯃꯅꯤꯅꯦ
ꯎꯝ ꯋꯥ
ꯑꯁ ꯑꯗꯨꯒꯤꯅꯦꯕ ꯅꯪ ꯋꯥ ꯊꯣꯛꯇꯕꯁꯦ
ꯑꯣ ꯑꯇꯩꯗꯗꯤ ꯀꯩ ꯇꯧꯈꯤꯦꯅꯤ ꯀꯌꯥꯝ ꯀꯌꯥꯝ ꯇꯧꯒꯦ ꯊꯕꯛꯇꯤ
ꯀꯟꯇꯧꯗꯤꯦ
ꯑꯁ ꯀꯌꯥꯝ ꯀ꯭ꯌꯥꯝ ꯍꯥꯎ ꯃꯆ
ꯍꯥꯎ ꯃꯆ ꯅꯠꯇꯦ ꯀꯩꯝ ꯇꯧꯗ꯭ꯔꯔꯤ ꯋꯥꯜꯒ
ꯁꯥꯇꯤ ꯍ ꯅꯪꯒꯦ
ꯆꯁꯤꯕꯅ ꯆꯦ
ꯆ ꯆꯤꯕ ꯃꯥꯂꯗ
ꯊꯆꯅꯦ
ꯕꯣꯁꯨ ꯌꯦꯡꯒꯦ ꯍꯥꯏꯗꯨꯗꯤ ꯀꯔꯤ ꯀꯔꯤ ꯌꯦꯡ ꯂꯩꯕꯣ ꯃꯨꯚꯗꯨꯣ
ꯍ ꯌꯦꯡꯒꯦ ꯇꯨꯃ
ꯇꯨꯡ ꯀꯌꯥ ꯀꯌꯥ ꯇꯨꯡꯒꯦ
ꯟ ꯊꯥꯔꯇꯤꯊ ꯁꯂꯗꯤ ꯉꯦꯔꯤ
ꯎꯐ ꯉꯟꯕ ꯍꯥꯏꯁꯦ ꯄꯨꯡ ꯀꯌꯥꯅꯣ
ꯅꯥꯏꯟ ꯊꯥꯔꯇꯤ
ꯎ ꯑꯗꯨꯒ ꯄꯨꯡꯌꯥꯗ ꯍꯧꯒꯠꯄ
ꯍꯣꯏ
ꯐꯥꯏꯗ
ꯎꯝ
ꯐꯥꯞꯇ ꯍꯧꯒꯠꯂꯒ ꯀꯩ ꯇꯧꯤꯅꯣ
ꯀꯥꯛꯄꯕꯅꯤ ꯀꯩꯅꯣ ꯑꯣꯏ ꯀꯩꯗꯧꯅꯤꯅꯦ ꯍꯣꯏ ꯌꯥꯝ ꯂꯩꯒꯅꯤ ꯁꯪꯗꯕꯅꯦꯗꯤ
ꯑꯆꯥ ꯆꯥꯛ ꯌꯦꯟꯁꯥꯡꯁꯤ ꯅꯪꯅ ꯇꯧꯕꯤꯔꯣꯕ
ꯑ ꯅꯪ ꯇꯧꯕꯤꯒꯦꯔꯣ
ꯑꯩꯅ ꯇꯧꯕꯤꯁꯤꯔꯀꯥꯟꯗꯤꯅꯦ ꯅꯪꯩꯅ ꯏꯁꯥꯎ ꯂꯥꯡꯈꯤ ꯇꯧꯅꯦ
ꯍ ꯇꯕꯨ ꯀꯗꯤ
ꯑꯆꯥ ꯉꯥꯡꯉꯨꯅꯦ ꯅꯠꯇ꯭ꯔꯗꯤ ꯄꯣꯏꯟꯗꯣ ꯐꯪꯗꯕꯅꯤꯅꯦ
ꯑꯁ ꯑꯉꯥꯡꯅꯤꯍꯦ ꯅꯪꯁꯦ ꯄꯨꯔꯥ
ꯑꯁ ꯑꯉꯥꯡ ꯑꯣꯏꯒꯦꯔꯥ ꯑꯍꯟ ꯑꯣꯏꯒꯦꯔꯥ ꯈꯪꯗꯦꯅꯦ
ꯑꯩꯗꯣ ꯍꯧꯖꯤꯛ ꯐꯤꯛ ꯌꯥꯝ ꯂꯩꯇꯦ ꯍꯥꯏꯇꯥꯔꯦ
ꯑꯆꯥ
ꯅ ꯑꯩꯉꯣꯟꯗ ꯀꯣꯠꯇꯣꯔꯛ ꯀꯩꯀꯥ ꯍꯥꯏꯔꯛꯄ꯭ꯔꯣ
ꯍꯥꯏ ꯇꯧꯕ ꯃꯥꯂꯦ
ꯎꯝ ꯑꯩꯁꯨ ꯈꯪꯕ ꯀꯔꯛꯅ ꯇꯟꯖꯥꯁꯤꯗ ꯀ ꯈ ꯅꯦꯛꯁ ꯇꯥꯏꯝ ꯑꯗꯨꯃꯥꯏꯅ ꯇꯧꯒꯅꯨ
ꯑ
ꯂꯩꯗꯅ ꯃꯤꯗꯣ ꯊꯕꯛ ꯆꯤꯜꯂꯗꯤ ꯆꯤꯜꯂꯝꯕꯁꯨ ꯌꯥꯏ ꯑꯗꯨ
ꯅꯪꯒꯤ ꯅꯠꯇ꯭ꯔꯣ ꯒ꯭ꯔꯨꯞꯇ ꯇꯧꯔꯛꯑꯣ ꯍꯥꯏꯕꯗꯣ
ꯑꯗꯨ ꯅꯪꯉꯣꯟꯗ꯭ꯔꯣ
ꯑꯣ ꯁꯣꯔꯤ ꯁꯣꯔꯤ
ꯊꯝꯃꯒꯦ ꯑꯗꯨꯗꯤꯀꯣ
ꯏꯁ ꯌꯥꯑ ꯄ ꯇꯅꯉ ꯍꯥꯏꯕꯤꯌꯨ ꯋꯥꯅꯦ ꯃꯇꯨꯡꯗ ꯑꯗꯨꯃꯥꯏꯅ ꯇꯧꯒꯅꯨ ꯍꯥꯏꯕ ꯃꯤ ꯑꯇꯣꯞꯄꯗꯁꯨ ꯍꯥꯏꯕ ꯀꯩꯅꯣꯅꯦ
ꯑꯩ ꯅꯣꯏ ꯁꯨꯝ ꯂꯩꯗꯅ ꯑꯦꯛꯁꯇ꯭ꯔꯥꯒ ꯐꯪꯉꯤ ꯍꯥꯏꯕꯗꯨꯗ ꯇꯧꯕꯤꯕ ꯋꯥꯅꯤꯗ ꯑ ꯊꯕ ꯃꯥꯜꯂꯤꯦꯗ
ꯠꯇ
ꯑꯁ ꯑꯍꯟꯒ ꯉꯥꯡꯅꯕꯁꯤꯁꯨ ꯋꯥꯏꯅꯤ
ꯎ ꯀ ꯀꯥꯏ ꯆ ꯂꯨꯀꯁꯤ ꯑꯥ
ꯀꯩꯁꯨ ꯆꯠꯇꯦꯗ ꯌꯥꯔꯗꯤ ꯀꯩꯅꯣꯗꯣ
ꯁꯔꯤ
ꯑꯦꯔꯣꯄ꯭ꯂꯟ ꯁꯥꯖꯔ ꯈꯔ
ꯑꯁ ꯁꯥꯕꯗꯤ ꯍꯥꯏꯒꯗ꯭ꯔꯥ
ꯑꯁ ꯑꯗꯨꯣ ꯅꯪ ꯌꯥꯎꯗꯗꯤ ꯌꯥꯔꯣꯏꯅꯦꯃꯣ
ꯎꯝ
ꯅꯪꯅ ꯈꯔ ꯍꯩꯕ ꯃꯥꯜꯂꯦꯕ ꯅꯪꯅ ꯈꯔ ꯁꯥꯊꯤꯕꯗꯣ
ꯎꯝ
ꯎ ꯊꯕꯛꯛꯇꯣ ꯐ ꯐꯠ ꯐꯊꯠ ꯂꯣꯁꯤꯅꯦꯕ
ꯎꯝ ꯦꯛꯦꯛ ꯐꯤ ꯊ꯭ꯔꯥ
ꯪ ꯈꯪꯉꯦꯗ ꯑꯦꯦꯛ ꯐꯄꯨ
ꯇꯥꯕ ꯎꯝ
ꯍꯥꯎꯋꯦꯕ ꯖꯦꯛꯐꯇꯤ
ꯑꯗꯨ ꯆꯥꯕ꯭ꯔꯣꯕ
ꯇꯌꯦ
ꯆꯥꯄꯔ ꯀꯥꯏꯅ ꯀꯩꯔꯀꯝ ꯏꯗꯨꯅ ꯎꯝ ꯊꯥꯎ꯭ꯔ
ꯑ ꯍꯥꯎꯖꯤ ꯍꯥꯎ ꯐꯁꯦ ꯍꯥꯎ ꯐꯁꯦ
ꯎꯝ ꯍꯧꯥꯎꯔꯝꯃꯅꯤ ꯃꯔꯨꯗ ꯑꯣꯏꯅꯅꯤ ꯍꯦꯅ ꯍꯧꯥꯎꯔꯝ ꯎꯝꯝ ꯆꯥꯏ ꯀꯥꯏꯅ ꯎꯝꯗ ꯆꯩꯔꯅꯤꯅ
ꯃꯔꯨꯗꯨꯗꯤ ꯐꯖꯅ ꯀꯩꯅꯣ ꯐꯨꯠꯂꯒ ꯆꯥꯕ ꯅꯠꯇ꯭ꯔꯣ ꯑꯃꯣ ꯑꯁ ꯐꯨꯂꯨꯁꯨ ꯆꯥꯕ ꯌꯥꯏ ꯔꯧꯁꯨ ꯆꯥꯕ ꯌꯥꯏꯅꯍ
ꯗꯦ
ꯑꯁ ꯅꯪꯗꯤ ꯅꯪꯅ ꯍꯦꯟꯅ ꯈꯪꯗꯕ ꯃꯥꯂꯦꯗ
ꯏ ꯏꯁꯨꯕꯨ ꯗꯥꯆꯦ
ꯑꯦ ꯅꯪ ꯍꯦꯟꯅ ꯁꯤꯡꯗꯤ ꯁꯤꯡꯕ ꯑꯗꯨ ꯅꯪ ꯑꯗꯨꯒꯤ ꯃꯔꯝꯗꯤ ꯈꯪꯗ꯭ꯔꯤꯕꯣ ꯅꯪꯅꯗꯤ
ꯀꯕ
ꯑꯦ ꯏꯗꯤ ꯅ ꯇꯔ
ꯎꯝ ꯋꯥꯄꯥ ꯃ ꯍꯥꯏ ꯃꯥꯂꯅ
ꯑꯅ ꯅꯅꯦꯁꯤꯡꯉꯦ ꯍꯥꯏꯅꯤꯗ
ꯌꯥꯔꯦꯕꯣ ꯄꯛꯇꯕ ꯋꯥ ꯑꯉꯥꯡ ꯑꯅꯕꯗꯣ
ꯅꯪꯅ ꯍꯦꯟꯅ ꯍꯦꯜꯂꯦꯗ ꯍꯥꯏꯅ ꯈꯪꯉꯤꯗ
ꯑ ꯀꯔꯤꯗꯒꯤ ꯍꯧꯔꯛꯈꯤꯕꯅꯣ ꯈꯪꯗꯦ
ꯎꯝ
ꯀꯩꯅꯩꯅ ꯑꯣ ꯑꯩꯅ ꯊꯤꯕꯁ ꯑꯣ ꯃꯥꯅꯦ ꯃꯅꯦ
ꯀꯨꯠꯇ
ꯎꯝ ꯅꯪꯒꯤꯁꯦ ꯐꯨꯔꯤꯏꯠꯇꯣꯀꯣ
ꯍꯣꯏ ꯅꯪꯒꯤ ꯅꯣꯏꯒꯤ ꯖꯦ ꯐ꯭ꯔꯨꯠꯇꯒꯤ ꯍꯧꯔꯛꯄꯅꯦꯕ ꯋꯥꯔꯤꯁꯦ
ꯎꯝ ꯏꯪꯅꯤ ꯅꯩꯅꯗꯣꯁꯨ
ꯏꯁꯁ ꯖꯦꯐꯨꯁꯦ ꯍꯥꯎꯕꯅꯤꯍ ꯅꯪꯒꯤ ꯆꯥꯗ꯭ꯔꯣ ꯆꯐꯁ ꯆꯥꯗ꯭ꯔꯣꯕ
ꯆ
ꯅꯪ ꯌꯥꯝ ꯆꯥꯗꯕ ꯃꯥꯂꯦꯗ ꯌꯥꯝ ꯉꯥꯡꯗꯦꯗ
ꯏꯁ ꯈ ꯇ
ꯍ
ꯌꯦꯀꯝꯕ ꯇꯠꯇ
ꯑꯩ ꯁꯨꯝ ꯈꯔ ꯈ ꯈ ꯈꯪꯕꯗꯣ ꯁꯥꯊꯤꯕ ꯃꯤꯗꯤ ꯌꯥꯥꯗꯦꯕ
ꯪ ꯑꯩ ꯑꯗꯨ ꯄꯪꯁꯦ ꯅꯪꯒ ꯑꯩꯒ ꯃꯔꯤꯁꯦ ꯇꯨꯡꯥꯟꯗ꯭ꯔꯦ
ꯍꯥꯏꯔꯣꯅꯦ ꯋꯥꯔꯤꯗꯣ ꯍꯥꯏꯔꯣꯅꯦ ꯅꯪꯁꯨ
ꯎꯝ
ꯅ ꯅ ꯑꯉꯥꯡꯥꯡ ꯃꯔꯤꯗ
ꯆ ꯊꯣꯡꯒꯦ
ꯆꯥꯛ ꯊꯣꯡꯕꯗꯨꯕꯨ ꯀꯌꯥꯝ ꯀꯌꯥꯝ ꯊꯣꯡꯕ꯭ꯔꯣ
ꯎꯝ ꯆꯥꯛ ꯊꯣꯡꯕꯗꯣ ꯀꯌꯥꯝ ꯊꯣꯡꯕ꯭ꯔꯨꯌꯦꯦ ꯉꯥꯎꯔꯦ ꯅꯪ
ꯀꯌꯥ ꯊꯣꯡꯉꯨꯔꯕ ꯀꯧꯇꯥꯛ ꯀꯌꯥ ꯊꯣꯡꯉꯨꯔꯕ ꯑ ꯗꯃꯤꯅꯤ ꯀꯌꯥ ꯃ ꯇꯗꯕ
ꯑ
ꯅꯪꯅ ꯁꯥꯊꯤꯗꯤ ꯄꯨꯛꯇꯁꯨ ꯁꯥꯊꯤꯕꯖꯥꯅꯤꯅꯦ
ꯎꯝ ꯅꯪ ꯈꯪꯗꯣ ꯍꯥꯏꯁꯨ ꯍꯧꯖꯤꯛꯇꯪ ꯈꯪꯕ꯭ꯔꯣ
ꯑꯩꯁ ꯁꯥꯊꯤꯕ ꯃꯤꯁꯦꯄꯥ ꯄꯨꯟꯗꯕ
ꯍꯧꯖꯤꯛ ꯄꯨꯜꯂꯕ ꯅꯠꯇ꯭ꯔꯥ
ꯄꯨꯜꯂꯒ ꯍꯦꯟꯅ ꯁꯥꯊꯤ ꯊꯣꯡ ꯃꯥꯠꯂꯤꯅꯦ ꯅꯪꯁꯦ
ꯑꯁ ꯋꯥꯏ ꯆꯠꯅꯪꯒꯤ ꯋꯥꯔꯤꯁꯦ ꯇꯥꯕꯗ ꯅꯀꯣ ꯏ ꯇ ꯏꯗ ꯇꯥꯒꯅ ꯇꯥꯒꯅ ꯐꯥꯒꯤ ꯇꯧꯕꯔꯤꯕꯅꯤ
ꯑꯩ ꯑꯩꯗꯤ ꯐꯥꯒꯤꯅꯤꯁ ꯈꯪꯉꯤꯗ ꯑꯩꯁꯨ ꯐꯥꯒꯤ ꯇꯧꯕꯅꯤꯗ
ꯇꯁꯨ ꯀꯃꯤꯗ
ꯤꯗꯗꯅ ꯌꯥꯝ ꯐꯩ ꯈꯪꯉꯤꯗ ꯑꯁ ꯅꯪ ꯅꯪꯉꯣꯟꯗ
ꯀꯩꯩꯅꯣ ꯈꯪꯗꯦꯕꯣ ꯍꯦꯛ ꯅꯣꯛꯁꯤꯟꯕꯤꯕ ꯍꯥ ꯍꯥꯥ ꯐꯥꯕꯗꯀꯣ ꯌꯥꯝ ꯐꯥꯕꯗ
ꯍꯣꯏ ꯑꯗꯨꯕꯨ ꯈꯔꯗꯤ ꯁꯥꯊꯤꯕꯨꯗꯤ ꯃꯥꯟꯕ ꯋꯥꯅꯦꯕ
ꯑ ꯃꯟꯕ꯭ꯔꯥ ꯀꯩ ꯂꯣꯕ ꯑꯁ ꯍꯧꯖꯤꯩ ꯎꯝ ꯑꯗꯣ ꯈꯥꯡꯗ ꯄꯨꯁꯤꯜꯂꯣ
ꯍꯣꯏ ꯅꯪ ꯑꯗꯨꯝ ꯍꯣꯅꯕꯤꯔꯣꯑꯣ
ꯎ ꯑꯩꯈꯣꯏꯗꯗꯤ ꯂꯩꯇꯕꯅꯤ ꯌꯥꯗꯦ
ꯑꯆꯥ ꯑꯦ ꯅꯠꯇꯕ ꯑꯩꯉꯣꯟꯗꯒꯤ ꯑꯗꯨꯝ ꯂꯧꯔꯣꯕ
ꯀꯕ
ꯑꯩꯈꯣꯏ ꯌꯦꯟꯁꯦ ꯑꯗꯨꯝ ꯄꯨꯈ꯭ꯔꯣ ꯍꯥꯏꯕ ꯇꯨ ꯇꯨ ꯇꯨ ꯎꯝ
ꯅꯨꯡꯁꯤꯅꯦ ꯃꯣꯏ ꯑꯗꯨꯝꯕꯩꯌꯦꯅ ꯃꯇꯥꯡ ꯃꯇꯥꯡ ꯃꯇꯝ ꯆꯥꯅ ꯈꯣꯡꯕ ꯌꯦꯟ ꯑꯩ ꯄꯥꯝꯖꯩ
ꯑꯕꯅꯤ ꯍꯌꯦ
ꯇꯗꯦ
ꯐꯖꯦꯟ ꯍꯥꯄꯒꯅꯤꯍ
ꯑ
ꯐꯥꯎꯛꯅꯦꯕ
ꯍꯧꯁꯔꯁꯨꯣ ꯑ ꯄꯥꯟꯗ
ꯑꯆꯥ ꯅꯣꯏ ꯁꯥꯊꯤꯕꯒꯨꯝꯕꯁꯤꯅꯅꯦ ꯈꯔ ꯈꯔ ꯂꯧꯒꯗꯕꯁꯦ ꯅꯠꯇ꯭ꯔꯥ
ꯎꯝ ꯂꯣꯂꯣ